ꯍꯣꯏ꯫ ꯍꯧꯖꯤꯛꯇꯤ ꯏꯟꯁꯥꯡ ꯑꯍꯥꯎꯕ ꯆꯥꯔꯒ ꯍꯤꯞꯄ ꯂꯩꯔꯝꯒꯅꯤꯅꯦ꯫
ꯑ ꯇꯔꯒ ꯂꯩꯔꯦ ꯍꯧꯖꯤꯛꯇꯤ꯫
ꯎꯝꯝ꯫
ꯑꯩꯗꯤ ꯁꯥꯗꯦ ꯀꯣ
ꯆꯥꯗꯔꯤ ꯍꯣꯏ ꯍꯣꯏ꯫
ꯃꯣꯏꯅꯥ ꯀꯔꯤ ꯑꯦꯟꯖꯥꯡ ꯄꯨꯔꯛ ꯄꯔꯥ꯫
ꯈꯟꯗꯦ ꯀꯔꯤ ꯄꯤꯒꯗ꯭ꯔꯥ꯫ ꯑꯩ ꯆꯠꯂꯦ ꯆꯥꯅꯤ ꯈꯜꯂꯒ ꯂꯩꯕꯅꯦꯕꯀꯣ꯫
ꯑꯥ꯫ ꯄꯨꯡ ꯀꯌꯥꯗ ꯄꯤꯔꯛꯄ꯭ꯔꯥ꯫
ꯇ ꯅꯤꯄꯥꯟ ꯃꯄꯥꯟ ꯇꯔꯥ ꯑꯁꯤ ꯃꯅꯨꯡꯗ꯫ ꯑꯗꯨꯝ ꯌꯥ꯫
ꯎꯝ꯫
ꯍꯧꯖꯤꯛ ꯃꯄꯥꯟ ꯇꯥꯔꯦꯗꯅ꯫
ꯎꯝ꯫
ꯅꯣꯡ ꯆꯨꯕ꯭ꯔꯣ꯫
ꯅꯣꯡ ꯆꯨꯑꯦ ꯅꯣꯏꯗꯗꯤ꯫
ꯆꯨꯝꯗꯦꯗꯥ
ꯎꯝ ꯍꯧꯖꯤꯛ ꯅꯣꯡ ꯆꯨꯕꯥ ꯍꯥꯎꯔ ꯑ ꯍꯣꯏ ꯑꯗꯨꯗꯤ ꯅꯣꯡ ꯆꯨꯔꯗꯤ ꯑꯗꯨꯝ ꯆꯨꯔ ꯆꯨꯔ ꯂꯩꯔꯅꯤ꯫
ꯅꯣꯡ ꯆꯨꯔꯗꯤ ꯇꯨꯝꯕꯗꯤ ꯅꯨꯡꯉꯥꯏꯔꯝꯒꯅꯤꯅꯦ꯫
ꯅꯣꯡ ꯆꯨꯔꯁꯨ ꯑꯩꯈꯣꯏꯗꯗꯤ ꯏꯪꯗꯦꯀꯣ꯫ ꯅꯣꯡ ꯆꯨꯔꯗꯤ ꯑꯗꯨꯝ ꯁꯥꯕꯗꯣ ꯍꯦꯟꯒꯠꯂꯦ ꯑꯩꯈꯣꯏꯗꯗꯤ꯫ ꯅꯨꯪꯗꯥꯡꯗꯀꯣ꯫
ꯑꯗꯨ ꯌꯨꯝꯗꯣ ꯀꯔꯤ ꯌꯨꯝꯔꯣ ꯑꯗꯨꯗꯤ꯫
ꯈꯪꯗꯦꯗ ꯅꯨꯡꯁꯥ ꯁꯥꯕ ꯃꯇꯝꯗ ꯅꯨꯡꯁꯥꯗꯣ ꯍꯦꯛ꯫ ꯃꯌꯨꯝ ꯌꯧꯗ꯭ꯔꯤ ꯐꯥꯎꯕꯥ꯫
ꯅꯪ ꯁꯕ ꯌꯝ ꯌꯥꯎꯗ꯭ꯔꯔꯤ ꯄꯥꯎ ꯁꯥꯎ꯭ꯔꯥ꯫
ꯍꯥꯕꯒꯤꯀꯣ꯫ ꯑꯗꯨꯗꯒꯤ ꯑꯩ ꯌꯥꯝ ꯁꯥꯏꯕ ꯐꯦꯟ ꯊꯥꯗ꯭ꯔꯗꯤ ꯌꯥꯗꯕꯅꯦ꯫
ꯎꯝ ꯂꯣꯏ꯫
ꯑꯗꯨꯅꯦ ꯑꯩ ꯍꯥꯏꯗꯣ ꯅꯪꯒꯤ ꯅꯪ ꯌꯨꯝ ꯁꯥꯔꯗꯤ ꯑꯥ ꯌꯨꯝ ꯆꯦꯛꯒꯦ ꯌꯨꯝ ꯁꯥꯒꯦ ꯇꯧꯕꯗꯣ꯫
ꯑꯁ ꯉꯥꯑꯁꯤꯒꯤ ꯇꯧꯕꯗꯣ ꯍꯥꯏ
ꯍꯥꯕꯅꯤꯕꯥ ꯀ ꯀꯩꯅꯣꯗꯗꯤ ꯑꯥ
ꯄꯥꯟꯗꯦ ꯑꯗꯨꯒꯤ ꯌꯨꯝꯗꯣ ꯑꯗꯨ ꯑꯣꯏꯔꯁꯨ ꯂꯩꯒꯗꯕ ꯃꯤꯁꯤꯡꯅ ꯇꯤꯟꯒꯤ ꯌꯨꯝ ꯑꯥ ꯇꯤꯟꯒꯤ ꯌꯨꯝꯗꯗꯤ ꯂꯩꯅꯤꯡꯗ꯭ꯔꯦ ꯍꯥꯏꯕꯀꯣ꯫
ꯎꯝ ꯅꯤꯡꯊꯝ ꯊꯥꯗꯗꯤ ꯅꯨꯡꯉꯥꯏꯌꯦ ꯑꯗꯨ
ꯎꯝ꯫
ꯃꯤ ꯐꯝꯗꯗꯤ ꯀꯣ
ꯎꯝ
ꯅꯨꯡꯉꯕꯅꯦ ꯇꯨꯝꯕ ꯀꯩꯅꯣ ꯑꯣ ꯂꯀꯦ ꯑꯗꯣ
ꯎꯝ
ꯀꯔꯤ ꯍꯥꯏꯒꯗꯕ꯭ꯔꯥ ꯎꯞ
ꯂꯩꯀꯦ ꯊꯥꯗ꯭ꯔꯁꯨ ꯌꯥꯕ꯭ꯔꯥ꯫
ꯑꯣ ꯕ꯭ꯂꯦꯡꯀꯦꯠ ꯊꯥꯗ꯭ꯔꯁꯨ ꯑꯗꯨꯝ ꯍꯤꯞꯄ ꯅꯨꯡꯉꯥꯏ꯫ ꯑꯗꯨꯕꯨꯗꯤ ꯑꯗꯣ ꯑꯁ ꯇꯜꯂꯦꯗꯨꯗꯤ ꯌꯥꯅꯦ꯫
ꯑꯗꯨꯒ ꯀꯣ ꯑꯩꯒꯤ ꯏꯃꯥꯗꯨꯅ ꯀꯣ ꯍꯥꯍꯥꯍꯥ
ꯍꯤ ꯃꯟꯕꯁꯤꯅꯀꯣ ꯅꯣꯡ ꯅꯨꯡꯂꯩ ꯅꯨꯡꯁꯤꯠ ꯍꯥꯏꯒꯗꯕ꯭ꯔꯥ꯫
ꯑꯗꯨ ꯑꯩꯈꯣꯏꯗꯗꯤ ꯀꯟꯁꯨ ꯀꯜꯂꯦꯗꯅ ꯌꯨꯝꯗ ꯀꯩꯅꯣ ꯇꯧꯕꯒꯤꯀꯣ ꯑꯩꯈꯣꯏꯒꯤ ꯌꯨꯝ ꯈꯛꯇ꯫ ꯑꯃꯛ ꯑꯣꯏꯕꯒꯤ ꯅꯣꯡ ꯅꯨꯡꯁꯤꯗꯤ ꯀꯟꯕꯀꯣ꯫
ꯀꯩꯅꯣ ꯑꯩꯈꯣꯏ ꯌꯨꯝ ꯃꯊꯛꯒꯤꯗꯣ ꯑꯩꯈꯣꯏ ꯚꯞ ꯑꯣꯏꯒꯤꯗꯣ ꯑꯗꯨꯗꯨꯁꯨ ꯍꯦꯟꯅ ꯀꯟꯕꯅꯤꯍꯦ꯫
ꯎꯝ ꯑꯩꯈꯣꯏꯗꯁꯨ ꯀꯜꯂꯦ ꯑꯗꯨꯒꯤ ꯀꯤꯕ ꯃꯥꯜꯂꯦꯗ ꯑꯩꯁꯨ ꯄꯥꯝꯗꯦꯗ ꯑꯗꯨꯒꯨꯝꯕ ꯌꯨꯝꯗ꯫ ꯇꯤꯟꯒꯤ ꯌꯨꯝꯅꯀꯣ ꯗꯤꯖꯥꯏꯟ ꯈꯔ ꯐꯖꯕ ꯇꯧꯔꯒꯀꯣ ꯑꯗꯨꯅ
ꯅꯣꯏ ꯅꯣꯏ ꯅꯃꯗꯒꯤꯅꯕ ꯅꯪ ꯕꯕꯥꯅ ꯍꯦꯟꯂꯤ ꯀꯤꯕꯅꯤꯀꯣ꯫
ꯍꯦ ꯍꯦ ꯍꯥꯍꯥ
ꯍꯦꯛ ꯀꯥꯏꯅꯣ ꯇꯔꯗꯤ ꯑ ꯑꯁ ꯃꯥꯆꯧꯕꯤ ꯌꯨꯝꯗ ꯐꯁꯦ ꯍꯥꯏ
ꯑꯩꯈꯣꯏꯗꯗꯤ ꯅꯨꯡꯁꯤꯠꯁꯨ ꯌꯥꯝ ꯀꯟꯗꯤ ꯀꯟꯂꯦ
ꯅꯍꯥꯟ ꯑ ꯅꯣꯏꯃꯥꯅꯀꯥ ꯇꯉꯅ ꯍꯥꯏꯕ
ꯎꯝ
ꯑꯁ ꯅꯨꯡꯊꯤꯟꯅ ꯀꯥꯏꯅꯣ ꯑ ꯅꯨꯡꯁꯤ ꯅꯅꯨꯡ ꯂꯩꯥ ꯅꯪꯁꯤꯠ ꯂꯛꯀꯦ ꯇꯧꯕꯗꯀꯣ ꯕꯥꯕꯗꯥ ꯑꯩ ꯃꯈꯥꯗ ꯑꯝꯇ ꯀꯨꯝꯒꯦ ꯃꯣꯏ ꯃꯥ ꯆꯥꯎꯕꯤ ꯌꯨꯝꯗ ꯍꯥꯏꯔꯒ ꯆꯠꯈ꯭ꯔꯦ ꯀꯤꯕꯒꯦꯅꯦ ꯍꯥꯏꯕ
ꯎꯝ
ꯃꯇꯥꯛꯀꯗ
ꯎꯝ ꯑꯩꯈꯣꯏ ꯀꯩꯅꯣ ꯑꯩꯈꯣꯏ ꯈꯨꯟꯗꯤ
ꯁꯨ ꯀꯩꯅꯣ ꯃꯤꯗꯨꯃꯥꯏꯅ ꯌꯥꯝꯅ ꯀꯩꯅꯣ ꯇꯧꯕꯗꯨ ꯅꯠꯇꯦꯀꯣ
ꯎꯝ ꯍꯣꯏ ꯑꯗꯨꯕꯨꯗꯤ ꯑꯣꯏꯌꯦ
ꯃꯤꯗꯤ ꯁꯤ ꯑꯗꯨ ꯌꯨꯝꯗꯒꯤ ꯍꯦꯟꯅ ꯀꯩꯅꯣ ꯐꯠꯇꯕ ꯌꯥꯝ ꯂꯩꯁꯨ
ꯍꯣꯏ
ꯅꯣꯏꯒꯤꯗꯨꯗꯤ ꯌꯥꯝꯅ ꯀꯩꯅꯣ ꯇꯧꯕꯗꯤ ꯅꯠꯇꯦꯕ ꯑꯗꯣ ꯈꯪꯗꯦ ꯌꯥꯝꯅ ꯀꯤꯃꯟꯕ
ꯑꯗꯨꯕꯨꯗꯤ ꯑꯣꯏꯍꯦ ꯅꯨꯡꯁꯤꯠꯁꯨ ꯀꯟꯗꯤ ꯀꯟꯕꯒꯤ ꯀꯤꯕꯁꯨ ꯑꯣꯏꯔꯝꯒꯅꯤ
ꯎꯝ ꯎꯝ ꯎꯝ ꯑꯗꯨꯏꯗꯁꯨ ꯅꯨꯡꯁꯤꯠ ꯅꯣꯡꯂꯩꯗꯣ ꯀꯟꯕ꯭ꯔꯥ ꯀꯥꯅꯣꯁꯨ ꯈꯪꯉꯣꯏꯀꯣ
ꯑꯁꯤꯗꯨꯗꯤ ꯀꯌꯥ ꯀꯩꯅꯣ ꯇꯧꯗꯦꯗ
ꯂꯩꯕ ꯑꯗꯨꯝ ꯅꯨꯡꯉꯥꯏꯕ꯭ꯔꯥ
ꯎꯝ ꯈꯪꯗꯦ ꯀꯔꯤꯍꯥꯏꯒꯦꯔ ꯍꯧꯖꯤꯛ ꯑꯩꯈꯣꯏꯅꯤꯒꯤ ꯔꯨꯝꯗꯨꯗꯤ ꯅꯣꯏꯒꯤ ꯌꯨꯝ ꯍꯧꯖꯤꯛ ꯂꯩꯕꯗꯨꯒꯗꯤ ꯑꯗꯨꯅ ꯏꯪꯉꯤꯗ ꯋꯤꯟꯗꯣꯗꯣ ꯍꯥꯡꯗꯣꯛꯑꯒꯗꯤꯀꯣ ꯅꯨꯁꯤꯠ ꯂꯥꯛꯄ ꯐꯦꯟ ꯊꯥꯗ꯭ꯔꯁꯨ ꯑꯗꯨꯝ ꯂꯩꯕ ꯌꯥꯕꯅꯦ
ꯎꯝ ꯑꯣ ꯀꯩꯅꯣ ꯕꯤꯜꯗꯤꯡ ꯅꯠꯇꯕ꯭ꯔꯥ
ꯃꯥꯅꯦ ꯑꯗꯨ ꯑꯣꯏꯔꯁꯨ ꯋꯤꯟꯗꯣꯗꯣ ꯍꯥꯡꯂꯗꯤꯀꯣ ꯑꯗꯨꯝ ꯏꯪꯉꯦ ꯑꯣ ꯅꯨꯡꯁꯤꯠ ꯂꯥꯛꯄꯒꯤꯀꯣ ꯑꯗꯨꯝ ꯌꯥꯑꯦ
ꯐꯥꯏꯗ ꯑꯗꯨꯗꯤ
ꯎꯝ ꯐꯩꯌꯦ ꯐꯕꯥꯕꯨꯗꯤ
ꯎ ꯐꯦꯟ ꯀꯩꯅꯣ ꯃꯥꯏꯒꯨꯝꯕꯗꯤ ꯔꯤꯒꯨꯂꯥꯔꯅꯤꯀꯣ
ꯑꯁ ꯑꯁ ꯈꯪꯗꯦ ꯎꯝ ꯃꯩꯗꯤ ꯃꯔꯛ ꯃꯔꯛ ꯃꯨꯠꯂꯦ
ꯑꯗꯨ ꯑꯣꯏꯁꯨ
ꯅꯨꯃꯤꯠ ꯑꯃ ꯑꯗꯨꯒꯨꯝꯕꯗꯤ ꯅꯠꯇꯕ ꯀ ꯃꯤꯅꯤꯠ ꯃꯤꯅꯤꯠ ꯇꯔꯥ ꯑꯗꯨꯒꯨꯝꯕ ꯃꯤꯅꯤꯠ ꯀꯨꯟ ꯑꯗꯨꯒꯨꯝꯕ ꯈꯛꯇꯅꯤꯗ ꯅꯨꯃꯤꯠ ꯑꯃ ꯃꯨꯠꯄꯗꯤ ꯂꯩꯇꯦ
ꯎ ꯁꯤꯗꯗꯤ ꯃꯨꯠꯂꯤꯗꯥ ꯀꯩꯅꯣ ꯄꯨꯡ ꯑꯅꯤ ꯑꯍꯨꯝ ꯅꯨꯃꯤꯠ ꯑꯃ ꯑꯅꯤ ꯑꯍꯨꯝ
ꯎꯝ
ꯑ ꯀꯥꯏꯅꯣꯗ ꯌꯥꯗꯦ ꯑꯗꯨꯝꯁꯨ ꯌꯥꯗꯦ ꯑꯗꯨꯗꯒꯤꯀꯣ
ꯎꯝ
ꯑꯗꯨ ꯆꯂꯦ ꯚꯏ
ꯂꯥꯛꯄꯗꯤ ꯈꯔꯥ ꯔꯤꯒꯨꯂꯔ ꯇꯧꯋꯦ
ꯎꯝ
ꯅꯣꯡꯒꯔꯤꯒ꯭ꯔꯥ ꯆꯔꯁꯨꯒꯣ
ꯎꯝ
ꯍꯧꯖꯤꯛꯁꯦ ꯄꯨꯡ ꯑꯃ ꯃꯨꯛ ꯃꯠ ꯑ ꯃꯨꯠꯂꯒ ꯍꯧꯖꯤꯛꯇ ꯂꯥꯛꯑꯦ ꯑꯩꯈꯣꯢꯒꯤꯁꯨ
ꯑ
ꯃꯥꯏꯕꯨꯗꯤ ꯑꯩꯈꯣꯏꯗꯗꯤ ꯃꯩ ꯂꯥꯛꯇ꯭ꯔꯗꯤꯀꯣ ꯇꯨꯝꯕ ꯌꯥꯗꯦꯕ
ꯎꯝ
ꯑ ꯇꯣꯡꯄꯣꯛꯇꯣ
ꯍꯨꯝ
ꯃꯩ ꯃꯣꯠꯂꯗꯤ ꯇꯨꯝꯕ ꯌꯥꯗꯕꯅꯦ ꯃꯥ ꯃꯈꯥꯗ ꯇꯨꯝꯁꯦ ꯇꯧꯕꯅꯦ ꯃꯕꯥ ꯀꯧꯔꯒ
ꯎꯝ ꯅꯣꯏꯗꯣ ꯔꯨꯝ ꯑꯅꯤꯃꯛ ꯂꯧꯕ꯭ꯔꯥ ꯃꯈꯥꯒꯤꯁꯨ ꯃꯊꯛꯀꯤꯁꯨꯔꯥ
ꯎꯝ
ꯑꯗꯨ ꯔꯨꯝ ꯑꯅꯤꯗ ꯂꯤꯁꯤꯡ ꯑꯃ ꯂꯤꯁꯤꯡ ꯑꯃ ꯆꯥꯝꯃꯉꯥꯔꯣ
ꯎꯝ
ꯎꯝ
ꯃꯈꯥꯗ ꯔꯨꯝ ꯑꯣꯏꯔꯕ꯭ꯔꯥ
ꯑ
ꯎꯝ
ꯀꯩꯒꯤꯅꯣ ꯏꯆꯥ ꯇꯣꯝꯕꯤꯁꯦ ꯑꯃꯨꯛ ꯍꯧꯒꯠꯒꯦ ꯇꯧꯔꯦ
ꯕꯦꯔꯅꯤ ꯌꯦꯡꯉꯣꯁꯦ
ꯇꯣꯝꯕꯤ ꯀꯔꯤ ꯇꯧꯕ꯭ꯔꯣ
ꯃꯄꯥ ꯃꯅꯥꯛꯇ ꯆꯠꯅꯤꯡꯕ ꯇꯧꯋꯦ ꯑꯗꯨꯒ
ꯎꯝ
ꯇꯥ ꯇꯥꯏꯀꯣ ꯃꯈꯣꯟꯗꯣ
ꯇꯥꯏ ꯍꯣꯏ
ꯈꯪꯗꯦꯗ ꯗꯤꯁꯇꯞ ꯗꯤꯁꯇꯞ
ꯃꯄꯥ ꯂꯩꯗꯕ꯭ꯔꯥ ꯍꯧꯖꯤꯛ
ꯃꯄꯥ ꯂꯩ ꯃꯄꯥ ꯐꯣꯟ ꯌꯦꯡꯉꯥꯒ ꯂꯩ
ꯑꯁ ꯌꯦꯡꯉ ꯀ ꯌꯦꯡꯁꯤꯟꯕꯤꯔꯣ ꯍꯥꯏꯔꯣꯅꯦ ꯑꯩꯈꯣꯏꯅꯤꯅꯕ ꯐꯣꯟꯅ ꯍꯦꯛ ꯇꯧꯈ꯭ꯔꯗꯤ ꯀꯔꯤ ꯈꯔ ꯂꯣꯏ ꯌꯦꯡꯁꯤꯂꯣ ꯍꯥꯏꯔꯣ
ꯌꯦꯡ ꯁꯤꯜꯂꯣ ꯍꯥꯏꯕꯅꯦꯕ
ꯑꯉꯥꯡ ꯒ ꯆꯥꯞ ꯃꯥꯟꯅꯩꯗ ꯐꯣꯟꯗꯗꯤ ꯑꯗꯨꯝ
ꯎꯝ
ꯇꯨꯝꯔꯒ ꯂꯩꯕꯅꯦ ꯃꯁꯤꯁꯨ ꯀꯩꯅꯣ ꯈꯪꯗꯦ ꯍꯦꯛ ꯐꯣꯟ ꯇꯧꯔꯗꯤ ꯗꯨꯝ
ꯑꯗꯨꯅꯦꯕ
ꯁꯇꯥꯥꯞ ꯇꯧꯋꯦ ꯇꯧꯏ
ꯎꯝ
ꯑꯃꯗꯨꯗꯤ ꯂꯩꯕ꯭ꯔꯥ
ꯍꯣꯏ ꯂꯩꯌꯦ ꯑꯣꯔꯗꯔ ꯑꯃ ꯂꯥꯛꯑꯦ ꯑꯗꯨꯗ ꯃꯥꯅ ꯆꯪꯉꯒ ꯋꯥꯔꯤ ꯁꯥꯔꯣ ꯋꯥꯔꯤ ꯁꯥꯔꯣ ꯍꯥꯏꯔꯒ ꯃꯥ ꯁꯦꯝꯃꯒ ꯆꯠꯈ꯭ꯔꯦ
ꯅꯣꯛꯂꯒ ꯆ ꯆꯂꯥꯝꯒꯅꯤ ꯃꯥꯗꯤ
ꯋꯥ ꯉꯥꯡꯕ ꯌꯥꯗꯦ ꯇꯥꯍꯟꯕ ꯌꯥꯗꯦ ꯍꯥꯏꯔꯁꯨꯀꯣ ꯑꯗꯨꯝ ꯃꯥ ꯆꯪꯒꯗꯤ ꯑꯗꯨꯝ ꯉꯥꯡꯕꯅꯦ
ꯑ ꯑꯗꯨꯃꯥꯏ ꯇꯧꯒꯅꯤ ꯈꯪꯅ ꯈꯪꯅ ꯀꯣ ꯐꯥꯒꯤꯗꯣ ꯇꯤꯟꯅꯕ ꯅꯨꯡꯉꯥꯏꯕꯅꯦ ꯑꯗꯣ
ꯑꯃꯗꯣ ꯑꯩꯒꯤꯁꯨ ꯑ ꯇꯤꯟꯅꯕ ꯅꯨꯡꯉꯥꯏ
ꯑ ꯑ
ꯃꯅꯦ ꯁꯤꯡꯗꯀꯣ
ꯎꯝ
ꯈꯋꯥꯏꯗꯒꯤ ꯅꯨꯡꯉꯥꯏꯕꯗꯣ ꯃꯥ ꯑꯣꯏꯔꯝꯃꯦ
ꯎꯝ ꯍꯥꯏꯗꯤ ꯆꯥꯕ ꯊꯛꯄ ꯀꯩꯅꯣ ꯁꯦꯝꯕ ꯀꯔꯤ ꯀꯔꯥꯗꯀꯣ ꯑꯗꯨꯝ ꯅꯨꯡꯉꯥꯏꯕ
ꯍꯣꯏ
ꯃꯣꯏꯁꯨ ꯑꯗꯨꯃꯥꯏ ꯇꯧꯔꯝꯅꯤꯀꯣ
ꯍꯣꯏ ꯑꯗꯨꯝ ꯅꯨꯡꯉꯥꯏꯕꯕꯨꯗꯤ ꯅꯨꯡꯉꯥꯏ
ꯎꯝ
ꯃꯔꯛ ꯃꯔꯛꯇꯗꯤ ꯑꯣꯚꯔ ꯇꯧꯔꯛꯄꯒꯤ ꯑꯗꯨꯝ ꯑꯩꯈꯣꯏꯅꯤꯁꯨ ꯀꯩꯅꯣ ꯇꯧꯕꯅꯤꯗ
ꯈꯠꯅꯔꯦ ꯑꯣ
ꯀꯩꯅꯣ ꯇꯧꯗ꯭ꯔꯁꯨ ꯌꯥꯕꯗꯨꯗꯁꯨ ꯀꯣ ꯑꯗꯨꯝ ꯍꯦꯟꯕꯗꯣ
ꯑꯗꯨꯅꯦ ꯋꯥꯁꯨ ꯌꯥꯝ ꯀꯩꯅꯣ ꯑꯣ ꯌꯥꯝ ꯀꯟ ꯀꯟꯅ ꯉꯥꯡꯕꯅꯦ ꯃꯥꯗꯣ
ꯑꯗꯨꯅꯦ
ꯀꯩꯅꯣ ꯌꯥꯝ ꯅꯦꯝꯅ ꯍꯥꯏꯒꯗ꯭ꯔꯥ ꯀꯃꯥꯏ ꯍꯥꯏꯒꯗ꯭ꯔꯥ
ꯎꯝ
ꯀꯟꯅ ꯉꯥꯡꯗ꯭ꯔꯗꯤ ꯍꯩꯅꯗꯦꯕ ꯃꯥꯒꯤ ꯍꯩꯅꯕ ꯑꯃ ꯅꯤꯇꯣ ꯍꯩꯅꯕꯤ ꯍꯥꯏꯒꯗ꯭ꯔꯥ ꯍꯩꯅꯕ ꯍꯥꯏ ꯒ꯭ꯌꯥꯟ ꯇꯥꯗꯦꯗ ꯂꯣꯟꯁꯨ ꯀꯣ ꯑꯩꯈꯣꯏꯒꯤ ꯅꯠꯇꯕꯅꯤ